ꯇꯥꯗꯔꯣ
ꯐꯖꯅ ꯇꯥꯏꯌꯦ ꯍꯪꯉꯣꯏ ꯈꯣꯡꯉꯦ ꯑꯩꯈꯣꯏꯗꯥ ꯍꯩꯉꯣꯏ
ꯍꯩꯉꯣꯏ ꯍꯥꯏꯕ꯭ꯔꯥ ꯍꯪꯉꯣꯏ ꯍꯥꯏꯕ꯭ꯔꯥ ꯭ꯒꯌ꯭ꯥꯟ ꯇꯥꯗ꯭ꯔꯦꯠ
ꯍꯪꯉꯣꯏ ꯍꯪꯉꯣꯏ ꯍꯥꯏꯕ ꯍꯪꯉꯣꯏ ꯍꯪꯉꯣꯏ ꯈꯣꯡꯉꯦꯕ ꯆꯥꯕ ꯌꯥꯗꯕꯗꯣ ꯕꯦꯔꯥꯅꯤꯍꯦ
ꯌꯥ ꯌꯥꯕꯗꯗꯤ ꯀ
ꯆꯥꯕ ꯌꯥꯗꯕꯗꯤ ꯅꯣꯛꯄ ꯍꯩꯌꯦꯕ ꯑꯁꯤ ꯍꯪꯉꯣꯏ ꯍꯪꯉꯣꯏ
ꯌꯦꯡꯉꯣ ꯀꯟꯁꯥꯠꯀ ꯇꯧꯕꯔ꯭ ꯌꯦꯡꯉꯣ
ꯆꯥꯛ ꯆꯥꯔꯕꯣ
ꯑꯩꯁ ꯆꯥꯛꯇꯨꯗꯤ ꯉꯁꯥꯏ ꯆꯔꯦ ꯑꯃꯨꯛ ꯂꯥꯝꯒꯦ ꯇꯧꯔꯦ
ꯀꯩ ꯀꯩ ꯍꯤꯟꯖꯥꯡ ꯆ ꯆꯥꯛ ꯍꯦꯟꯖꯥꯡ ꯍꯥꯎꯗꯕꯩ ꯑꯣꯏꯔꯝꯃꯅꯤ ꯅꯪ ꯑꯃꯨꯛ ꯆꯥꯛ ꯂꯥꯝꯃꯤꯗꯣ ꯍꯧꯖꯤꯛ
ꯑꯁ ꯑꯈꯣꯏꯒꯤꯗꯤ ꯍꯥꯎꯕ ꯍꯥꯎꯇꯕ ꯍꯥꯏꯗꯤ ꯈꯣꯏꯗꯤ ꯂꯩꯗꯦꯗ ꯑꯗꯨꯝ ꯄꯪꯆꯥ ꯆꯥꯕ ꯀꯣ ꯍꯛꯆꯥꯡ ꯐꯕꯅꯤꯀꯣ ꯅꯣꯏꯒꯨꯝꯅ ꯅꯣꯏ ꯌꯦꯟ ꯆꯥꯒꯦꯅ ꯌꯦꯟ ꯆꯥꯟ ꯍꯣꯏ ꯂꯣꯏ ꯍꯥꯎꯋꯦ ꯌꯦꯟ ꯆꯥꯒꯦꯅ ꯆꯥꯔꯁꯨ ꯅꯣꯏ ꯕ꯭ꯔꯣꯏꯂꯔꯒꯤ ꯊꯥ ꯑꯅꯤ ꯊꯥ ꯑꯃ ꯑꯅꯤꯗ ꯄꯪꯆꯥꯎ ꯆꯥꯎꯔꯒ ꯄꯪꯁꯤꯗ ꯁꯤꯕ ꯊꯨ ꯊꯨꯅ ꯁꯤꯕ ꯖꯥꯠꯇꯣ ꯑꯗꯨꯝ ꯆꯥꯗꯦꯀꯣ ꯈꯣꯏꯅꯤ
ꯑ ꯑꯗꯨꯅꯤ ꯈꯪꯗꯦ ꯑꯗꯨꯝ ꯄꯪꯆꯥꯥꯗ ꯆꯥꯁꯤꯜꯂꯦ ꯍꯥꯏꯁꯤꯅꯤ
ꯊꯨꯅ ꯆꯥꯎꯕ꯭ꯔꯥ ꯆꯥꯎꯗꯕ꯭ꯔꯥ ꯈꯪꯗꯦ ꯑꯩꯈꯣꯏꯅ ꯂꯧꯋꯥ ꯂꯩꯕꯗꯨꯗꯤ ꯎꯝ ꯄꯨꯔꯥ ꯀꯩꯅꯣꯗꯤ ꯇꯥꯔꯦ ꯖꯤ ꯅꯤꯄꯥꯟ ꯇꯥꯗꯧ ꯃꯥꯜꯂꯦ ꯆꯥꯎꯗꯤ ꯆꯥꯎꯔꯦ ꯊꯥ ꯑꯅꯤꯗ ꯆꯥꯎꯕ꯭ꯔꯥ ꯑꯗꯨꯕꯣ
ꯍꯣꯏ ꯌꯥꯝ ꯌꯥꯝ ꯂꯧꯔꯗꯤ ꯎꯝ ꯀꯦꯖꯤ ꯑꯗꯨꯝ ꯇꯥꯕꯅꯦ
ꯎꯝ ꯈꯪꯗꯦ ꯍꯤꯗꯥꯛꯀ ꯖꯥꯠ ꯖꯥꯠ ꯇꯧꯔꯛꯄꯗꯔ ꯇꯧꯔꯛ ꯄ ꯃꯥꯜꯂꯦ ꯑꯗꯨꯗꯤ ꯊꯥꯑꯅꯤꯅ ꯁꯨꯃꯥꯏꯅꯒ ꯆꯥꯎꯔꯗꯤ
ꯑꯁ ꯈꯪꯗꯦ ꯅꯣꯏꯁꯦ ꯍꯟꯗꯛ ꯋꯥꯔꯜ ꯀꯞꯀꯤ ꯃꯇꯝ ꯑꯣꯏꯕꯒꯤꯔ ꯈꯪꯗꯦ ꯅꯣꯏꯁꯤ ꯕꯣꯜꯒꯁꯦ ꯄꯪ ꯄꯪꯀꯥꯎ ꯀꯥꯎꯕꯒꯤ ꯄꯥꯎ ꯇꯥꯏꯅꯦ
ꯑꯩ ꯑꯁ ꯀꯅꯥꯅ ꯁꯦꯔꯥꯟ ꯇꯨꯔꯥꯟ ꯃꯤ ꯑꯩ ꯁꯥꯟꯅꯕꯗꯣ ꯑꯩ ꯍꯦꯛ ꯁꯥꯟꯅꯕ ꯂꯣꯏꯕꯒ ꯔꯣꯅꯦꯜꯗꯣꯒꯤ ꯃꯤꯁꯀꯣꯜ ꯇꯔꯥ ꯂꯩꯔꯝꯃꯤ ꯃꯦꯁꯤꯒꯤꯅ ꯃꯥꯄꯟ ꯅꯦꯝꯃꯔ ꯅ ꯇꯔꯥꯃꯉꯥ ꯑꯣꯏꯗꯧ ꯃꯥꯜꯂꯦ
ꯑꯗꯨ ꯑꯣꯏꯔꯦ ꯑꯁ ꯅꯪꯁꯤ ꯅꯣꯏ ꯅꯃꯥꯟꯅꯕ ꯅꯦꯝꯃꯔ ꯅꯦꯝꯃꯔꯗꯨꯗꯤ ꯌꯥꯝ ꯁꯥꯎꯂꯝꯒꯅꯤꯀꯣ
ꯁꯥꯎꯔꯝꯃꯅꯤ ꯇꯔꯝꯒꯅꯤ ꯅꯪꯁꯨ ꯎꯝ ꯈꯪꯗꯦ ꯑꯁ ꯐꯥ ꯑꯁꯦꯡꯕ ꯍꯥꯟꯅꯗꯤ ꯑꯍꯥꯟꯕ ꯁꯥꯟꯅꯕꯗꯤ ꯍꯩꯇꯕꯅꯦ ꯍꯟꯗꯛꯇꯤ ꯄ꯭ꯔꯣꯒ꯭ꯔꯦꯁꯇꯤ ꯈꯔꯗꯤ ꯂꯩ ꯑꯩ ꯍꯦꯛ ꯈꯨꯟꯗ ꯂꯥꯛꯑꯀꯥꯟꯗ ꯅꯩꯒꯦ ꯚꯥꯏ ꯅꯣꯏ ꯈꯪꯒꯅꯤ
ꯐꯨꯠꯕꯣꯜꯒꯤ ꯕꯨꯠꯀꯗꯤ ꯂꯩ ꯕꯨꯠꯀꯗꯤ ꯂꯩꯔꯕꯣ
ꯑꯦ ꯕꯨꯠ ꯕꯨꯠ ꯀꯌꯥ ꯁꯦꯠꯄ ꯌꯥꯗꯦ ꯃꯣꯏ ꯀ꯭ꯔꯤꯀꯦꯠ ꯒ꯭ꯔꯥꯎꯟ ꯑꯣꯏꯕꯩ ꯁꯦꯀꯦꯟ ꯍꯦꯟ ꯈꯣꯡꯎꯞꯇꯣ
ꯑꯗꯨꯗꯤ ꯌꯥꯔꯣꯏꯅꯦ
ꯈ꯭ꯔꯤꯁꯃꯥꯁꯇ ꯁꯦꯠꯄꯗꯣ ꯑꯗꯨ ꯑꯗꯨ ꯁꯦꯠꯂꯤꯅꯦ ꯑꯗꯨ ꯐꯣꯠꯂꯒ ꯑꯗꯨ ꯇꯣꯡꯉꯤꯅꯦ ꯈꯣꯡꯎꯞ ꯑꯗꯨꯅ ꯕꯦꯁ ꯇꯥꯔꯦꯅꯦ ꯑꯩꯗ ꯕ ꯀꯥꯎꯕꯗꯤ ꯅꯨꯡꯉꯥꯏꯇꯦ ꯑꯗꯨ ꯈꯣꯡꯎꯞꯇꯣ
ꯀꯟꯇ꯭ꯔꯣꯜꯒꯤꯗꯤ ꯌꯥꯝ ꯅꯨꯡꯉꯥꯏꯕꯅꯦ ꯕꯣꯜ ꯀꯟꯇ꯭ꯔꯣꯜꯗꯤ ꯌꯥꯝ ꯅꯨꯡꯉꯥꯏꯕꯅꯦ ꯑꯗꯣ ꯍꯣꯏ
ꯑꯗꯨꯒ ꯀꯩꯅꯣꯗꯤ ꯇꯧꯋꯦ ꯅꯣꯡ ꯈꯔ ꯆꯨ ꯆꯨꯔꯗꯤ ꯒ꯭ꯔꯥꯎꯟꯗꯣ ꯈꯔ ꯆꯣꯠꯂꯗꯤ ꯅꯥꯜꯂꯦ ꯑꯗꯨꯝ ꯈꯔ ꯆꯦꯜꯂꯕ ꯕ꯭ꯔꯦꯛ ꯑꯥ ꯕ꯭ꯔꯦꯛ ꯑꯗꯨꯝ ꯐꯥꯔꯕ ꯑꯗꯨꯝ ꯇꯨꯔꯦ ꯍꯥꯏꯁꯤꯅꯤ
ꯎꯝ ꯑꯗꯨꯗꯣ ꯈꯔ ꯌꯦꯡꯒ ꯇꯧꯋꯣꯀꯣ ꯈ꯭ꯋꯥꯡꯒꯁꯦ ꯄꯥꯟꯕꯅꯤꯀꯣ ꯑꯗꯨꯒꯨꯝꯕꯗꯣ
ꯄꯥꯟꯕꯅ ꯑꯁ ꯉꯔꯥꯡ ꯄꯥꯟꯒꯦ ꯇꯧꯋꯂ ꯉꯔꯥꯡꯗꯣ ꯆꯣꯠꯂꯦꯕ ꯒ꯭ꯔꯥꯎꯟꯗꯣ ꯑꯁ ꯈꯪꯗꯦ ꯑꯁ ꯋꯥꯏꯍꯦ ꯕꯣꯜ ꯁꯥꯟꯅꯕꯁꯨ
ꯅꯣꯏ ꯑꯣꯔꯦꯟꯇꯦꯜꯒꯤ ꯀ꯭ꯔꯤꯀꯦꯠ ꯒ꯭ꯔꯥꯎꯟꯗꯨꯔꯣ ꯇꯧꯔꯤꯁꯦ
ꯍꯣꯏ ꯍꯣꯏ ꯑꯣ
ꯑꯗꯨ ꯑꯣꯔꯦꯟꯗꯦꯜꯒꯤ ꯅꯥꯀꯟꯗ ꯒ꯭ꯔꯥꯎꯟ ꯃꯆꯥ ꯑꯃ ꯂꯩꯕꯗꯨꯗꯤ ꯑꯗꯨ ꯌꯥꯗ꯭ꯔꯕꯣ
ꯑꯗꯨ ꯑꯗꯨ ꯑꯗꯨꯅ ꯀꯪꯕꯒꯨꯝꯅ ꯑꯗꯨ ꯀꯩꯅꯣ ꯍꯣꯁꯇꯦꯜꯗ ꯂꯩꯕ ꯔꯥꯝꯖꯤ ꯀꯥꯡꯕꯨ ꯁꯥꯟꯅꯩꯌꯦꯗꯣ ꯔꯣꯃꯩ ꯉꯠꯇ ꯒ꯭ꯔꯥꯎꯟ ꯃꯅꯨꯡꯗꯅ
ꯎꯝ ꯍꯝ
ꯒ꯭ꯔꯥꯎꯟ ꯃꯅꯨꯡꯗꯅ ꯇꯤꯝ ꯑꯍꯨꯝ ꯁꯥꯟꯅꯕ ꯈꯣꯏ ꯉꯁꯤꯁꯨ ꯄꯥꯔꯇꯤ ꯑꯍꯨꯝ ꯍꯥꯏꯕ
ꯍꯣꯏ ꯒ꯭ꯔꯥꯎꯟ ꯃꯅꯨꯡ ꯃꯅꯨꯡ ꯁꯥꯟꯅꯕ ꯀꯥꯡꯕꯨꯁꯤꯗꯤ ꯑꯩ ꯑꯗꯨꯝ ꯈꯜꯂꯒꯗꯤ ꯃꯣꯏꯁꯦ ꯅꯨꯞ ꯈꯔ ꯇꯥꯕ ꯀꯥꯡꯒꯨꯁꯦ ꯃꯥꯥꯜꯂꯦꯅ ꯈꯜꯂꯤꯅꯦ
ꯈꯪꯗꯦ ꯑꯗꯨ ꯅꯠꯇꯦ ꯑꯗꯨꯏ ꯅꯠꯇꯦ ꯑꯩꯈꯣꯏꯗꯤ ꯑꯩ ꯀꯩ ꯍꯥꯏꯁꯤꯔꯥ ꯃꯄꯥꯟꯗ ꯂꯩꯕ ꯀꯥꯡꯕꯨꯗꯣ ꯏꯀꯥꯏꯒꯟꯕ ꯍꯥꯏꯇꯥꯔꯦ ꯃꯅꯨꯡꯗ ꯆꯪꯕ ꯏꯀꯥꯏꯕꯖꯥꯠꯅꯤ ꯃꯣꯏꯗꯣ ꯑꯗꯨ ꯃꯄꯥ ꯃꯄꯥꯟꯗꯤ ꯅꯨꯡꯉꯥꯏꯇꯦ ꯁꯟꯒꯁꯨ ꯂꯩꯕꯅꯤ ꯁꯟꯊꯤ ꯉꯥꯛꯇ ꯃꯅꯝꯅ ꯀꯟꯕꯅꯦ ꯒ꯭ꯔꯥꯁꯨ ꯌꯥꯝ ꯁꯥꯡꯉꯦꯕꯀꯣ
ꯑꯣ ꯑꯣ ꯑꯗꯨꯗꯤ ꯅꯣꯏꯁꯤ ꯈꯔ ꯆꯥꯎꯈꯠꯄꯅꯤꯅꯀꯣ ꯄ꯭ꯔꯣꯐꯦꯁꯅꯦꯜꯒꯤ ꯅꯣꯏꯁꯦ ꯑꯗꯨ ꯅꯣꯏꯁꯤ ꯄ꯭ꯔꯣꯐꯦꯁꯅꯦꯜ ꯂꯥꯏꯟꯗ ꯆꯠꯄ ꯃꯥꯜꯂꯤꯅꯦ ꯑꯗꯨꯗꯤ ꯑꯁ
ꯑꯩꯈꯣꯏ ꯅꯨꯡꯇꯤꯒꯤ ꯁꯥꯟꯅꯕꯒꯤ ꯃꯣꯏ ꯒ꯭ꯔꯥꯝ ꯁꯦꯕꯥ ꯇꯧꯕ ꯀꯥꯡꯕꯨꯗꯨ ꯍꯞꯇꯥ ꯍꯞꯇꯥ ꯈꯨꯗꯤꯡ ꯒ꯭ꯔꯥꯁ ꯀꯛꯏꯅꯦ ꯃꯣꯏꯅ
ꯑꯣ ꯉꯥꯏꯍꯥꯛ ꯂꯩꯔꯗꯤ ꯑꯁ ꯑꯦꯖꯦꯟꯒ ꯊꯝꯗꯅ ꯃꯦꯅꯦꯖꯔ ꯃꯦꯅꯦꯖꯔꯒ ꯊꯝꯗꯅ ꯍꯧꯔꯛꯀꯅꯤꯀꯣ ꯀ꯭ꯂꯕꯀ ꯖꯣꯏꯟ ꯇꯧꯔꯛꯀꯅꯤ ꯍꯥꯏꯔꯛꯀꯅꯤꯀꯣ
ꯎꯝ ꯇꯧꯔꯛꯀꯅꯤ ꯃꯤ ꯃꯤ ꯈꯨꯌꯥꯝꯁꯤꯗꯤ ꯋꯥꯛꯀꯤꯡ ꯆꯦꯟꯕꯅꯦ ꯋꯥꯛꯀꯤꯡ ꯆꯦꯟꯕ ꯀꯥꯡꯕꯨꯅꯦ ꯑꯁ ꯖꯥꯠ ꯖꯥꯠꯅꯦ ꯒ꯭ꯔꯥꯎꯟ ꯃꯅꯨꯡꯗ ꯏꯚꯤꯅꯤꯡ ꯈꯨꯗꯤꯡ ꯑꯗꯨꯝ ꯊꯜꯂꯦ ꯒ꯭ꯔꯥꯎꯟ
ꯑꯗꯣ ꯉꯥꯏꯍꯥꯛ ꯂꯩꯔꯗꯤ ꯊꯥ ꯑꯃ ꯑꯅꯤ ꯂꯩꯔꯗꯤ ꯑꯣꯏ ꯁꯤꯔꯦꯡꯗꯥꯏꯗ ꯌꯥꯎꯈ꯭ꯔꯦꯒ ꯑꯁ ꯔꯪꯗꯥꯏꯒꯤ ꯄꯦꯖꯇꯀ ꯊꯣꯛꯔꯛꯇꯅꯀꯣ
ꯇꯧꯗꯧ ꯃꯥꯜ ꯃꯥꯂꯦ ꯑꯇꯟꯗ
ꯍꯣꯏ ꯀꯣꯜꯗꯤ ꯂꯥꯛꯀꯅꯤ ꯂꯥꯛ ꯂꯥꯛꯑꯝꯒꯅꯤꯀꯣ
ꯌꯥꯎꯔꯨꯁꯦꯅ ꯂꯪꯗꯥꯏꯗ
ꯑꯣ ꯃꯣꯏ ꯂꯥꯛꯇꯧ ꯃꯥꯜꯂꯦ ꯍꯧꯖꯤꯛ ꯍꯧꯖꯤꯛ ꯍꯧꯖꯤꯛ ꯐꯥꯎꯕꯗꯤ
ꯃꯤꯁꯀꯣ ꯑꯩꯒꯤ ꯁꯣꯁꯤꯜ ꯃꯦꯗꯤꯌꯥꯗ ꯈꯔ ꯃꯤ ꯈꯔ ꯚꯤꯗꯤꯑꯣ ꯀ꯭ꯂꯤꯞ ꯂꯧꯔꯒ ꯆꯠꯈ꯭ꯔꯦ ꯍꯥꯏꯌꯨ
ꯎꯝ ꯑꯗꯣ ꯔꯪꯗꯥꯏꯁꯦ ꯗꯨꯔꯥꯟ ꯀꯞ ꯌꯥꯎꯗꯧꯔꯦꯅꯦ ꯅꯨꯡꯉꯥꯏꯔꯦꯅꯦ
ꯌꯥꯎꯅꯤ ꯍꯥꯏꯅꯦ ꯃꯣꯏ
ꯀꯥꯏꯗ ꯇꯧꯅꯤ ꯗꯨꯔꯥꯟ ꯀꯞ ꯍꯟꯗꯛꯇꯤ
ꯗꯨꯔꯥꯟ ꯀꯞ ꯁ꯭ꯇꯦꯠ ꯈꯨꯗꯤꯡ ꯇꯧꯕꯅꯦ ꯁꯤꯗꯁꯨ ꯑꯗꯨꯝ ꯁꯥꯟꯅꯕꯅꯦ ꯑꯗꯨꯒ ꯃꯣꯏ
ꯎꯝ
ꯁ꯭ꯇꯦꯠ ꯑꯇꯩꯗꯁꯨ ꯍꯣꯢ ꯑꯣꯟ ꯑꯣꯜ ꯏꯟꯗꯤꯌꯥ ꯄꯨꯂꯞ ꯁꯥꯟꯅꯕꯅꯤꯅꯀꯣ ꯍꯣꯡꯕꯅꯦ ꯁꯤꯗꯁꯨ ꯑꯗꯨꯝ ꯁꯥꯟꯅꯗꯧ ꯃꯥꯜꯂꯦ ꯔꯥꯡꯗꯥꯏꯗꯣ ꯈꯪꯗꯦ
ꯍꯣꯝ ꯒ꯭ꯔꯥꯎꯟꯅꯤꯅꯀꯣ ꯃꯅꯤꯄꯨꯔꯅꯤꯅꯀꯣ
ꯎꯝ
ꯂꯥꯛꯀꯗꯕꯗꯤ ꯃꯥꯜꯂꯦ ꯍꯣꯏ ꯃꯣꯏꯁꯤ ꯗꯨꯨꯔꯟ ꯀꯞ ꯑꯃꯨꯛ ꯂꯧꯔꯗꯤ
ꯐꯥꯎꯔꯅꯤ ꯃꯣꯏꯗꯣ ꯑꯁ ꯂꯧꯕꯗꯤ ꯉꯝꯃꯣꯏ ꯃꯣꯏꯗꯣ ꯗꯥꯎ ꯑꯃꯗꯤ ꯂꯩꯌꯦꯀꯣ ꯍꯩꯇ꯭ꯔꯖꯨ ꯗꯥꯎ ꯑꯃꯗꯤ ꯂꯩꯌꯦꯕ ꯃꯣꯏꯗꯣ
ꯍꯣꯏ ꯗꯥꯎ ꯗꯥꯎ ꯑꯃꯗꯤ ꯂꯩ ꯃꯣꯏꯒꯤ
ꯗꯥꯎ ꯗꯥꯎꯗ ꯂꯩꯌꯦ ꯃꯣꯏꯗꯣ ꯍꯩꯇ꯭ꯔꯁꯨꯀꯣ ꯌꯥꯗꯤ ꯌꯥꯏ ꯃꯅꯤꯄꯨꯔꯗꯒꯤ ꯀ꯭ꯂꯕ ꯑꯍꯨꯝ ꯃꯛ ꯌꯥꯎꯋꯦ ꯍꯥꯏꯔꯣ
ꯍꯣꯏ ꯅꯣꯏ ꯅꯃꯥꯟꯅꯕ ꯑꯃꯗꯣ ꯑꯣ ꯀꯦꯔꯦꯂꯥꯗ ꯆꯠꯈꯤꯕ ꯅꯃꯥꯟꯅꯕꯗꯣ
ꯑꯥ
ꯍꯟꯗꯛ ꯃꯁꯝ ꯀꯛꯈꯤꯕꯗꯨ
ꯑ ꯑꯁ ꯃꯁꯛ ꯌꯦꯡꯕꯗ ꯉꯁꯤ ꯇꯥꯕ꯭ꯔꯥ ꯃꯣꯏꯗꯣ
ꯂꯝ ꯑꯣꯛ ꯂꯝ ꯑꯣꯛ ꯎꯏ ꯍꯥꯏꯅꯦ ꯃꯣꯏ ꯂꯤꯟ ꯂꯤꯟ ꯀꯩ ꯌꯥꯝ ꯂꯩꯅꯦ ꯕꯤꯗꯤꯌꯣ ꯊꯥ ꯊꯔꯛꯏꯅꯦ ꯀꯔꯤ ꯕꯦꯔꯥꯅꯤ ꯃꯣꯏꯖꯦ
ꯑ ꯂꯝꯑꯣꯛꯇꯣ ꯃꯣꯏ ꯀꯩꯅꯣ ꯇꯧꯕꯅꯦ ꯃꯣꯏ ꯃꯃꯥꯡꯗꯒ ꯑꯗꯨꯝ ꯄꯨꯡꯆꯦꯟ ꯆꯦꯜꯂꯦ ꯍꯥꯏ ꯃꯤ ꯆꯅꯗ ꯑ ꯃꯣꯏ ꯆꯥ ꯆꯥꯅꯗꯕꯅꯤꯅꯀꯣ
ꯎꯝ ꯍꯪꯉꯣꯏꯒꯁꯤ ꯌꯥꯝꯃꯤ ꯍꯥꯏꯅꯦ ꯕꯦꯔꯥꯅꯤ
ꯑꯁ ꯑꯈꯣꯢ ꯌꯥꯝꯕꯖꯥꯠꯅꯦ ꯔꯣꯡꯃ ꯅꯣꯡꯃ ꯀꯣꯏꯔꯒ ꯀꯩꯅꯣ ꯇꯧꯔꯨꯁꯤꯔꯥ ꯈꯪꯗꯦ
ꯑꯁ ꯍꯣꯏꯅꯦ
ꯍꯥꯎ ꯅ ꯍꯥꯎꯗꯧ ꯃꯥꯟꯗꯦꯗ ꯃꯣꯏꯒꯤꯗꯣ
ꯅꯪ ꯉꯁꯤ ꯂꯤꯟ ꯑꯅꯤꯒꯖꯦ ꯍꯥꯠꯂꯦꯅ ꯍꯥꯏꯔꯛꯏꯅꯦ
ꯑꯩꯈꯣꯏ ꯁ꯭ꯋꯥꯏꯗ ꯍꯥꯎꯕ ꯂꯤꯟꯕꯨꯗꯤ ꯈꯪꯗꯦꯀꯣ ꯑꯇꯩ ꯑꯈꯣꯏ ꯁ꯭ꯋꯥꯏꯗ ꯍꯥꯎꯕꯒꯨꯝꯕꯗꯣ ꯑꯗꯨꯗ ꯍꯥꯎꯗꯧ ꯃꯥꯟꯗꯦ ꯃꯣꯏꯗꯣ
ꯍꯣꯏ ꯃꯣꯏ ꯆꯤꯟꯖꯥꯛꯁꯦ ꯇꯣꯡꯉꯥꯜꯂꯦꯕꯀꯣ
ꯁꯅꯒꯁꯦ ꯏꯁ ꯌꯥꯗꯦꯗ
ꯅ
ꯁꯥ ꯉꯥꯒꯁꯦ ꯁꯥ ꯉꯥ ꯉꯥꯒꯁꯦ ꯐꯥꯕ ꯆꯥꯅꯤꯡꯉꯕꯅꯤꯅꯦ ꯀꯨꯏꯔꯕꯅꯤꯅꯦ ꯏꯁꯤꯡ ꯆꯥꯎꯔꯕꯅꯤꯅꯀꯣ ꯏꯁꯤꯡ ꯏꯁꯤꯡ ꯆꯥꯎꯕꯅꯤꯅ
ꯑꯆꯠ ꯆꯥ ꯑ ꯈꯣꯏꯒꯨꯝꯕ ꯆꯨꯞꯇ꯭ꯔꯦ
ꯏꯁ ꯈꯣꯏ ꯆꯨꯞꯅꯤꯡꯉꯥꯏ ꯐꯔꯛ ꯇꯥꯢꯗ ꯏꯁꯤꯡ ꯈꯨꯆꯥꯎꯖꯤꯗꯤ
ꯅꯠ ꯑ ꯅꯦꯛꯒ ꯆꯤꯡꯕ꯭ꯔꯕ
ꯑꯁ ꯍꯟꯗꯛ ꯁꯪꯗ꯭ꯔꯤꯅꯦ ꯇꯧꯏꯖꯦ
ꯍꯥꯏꯗꯤ ꯉꯥ ꯐꯥꯕ ꯅꯨꯡꯉꯥꯏꯔꯝꯗꯧ ꯃꯥꯜꯂꯤ ꯅꯣꯏꯗꯤ ꯉꯥ ꯐꯥꯕ ꯍꯩꯕꯅꯤꯅ ꯀꯣ
ꯑꯁ ꯀꯨꯏꯔꯦꯗ ꯑꯗꯣ ꯍꯣꯔꯦꯟ ꯑꯦ ꯍꯣꯔꯦꯟ ꯍꯥꯏꯒꯦ ꯇꯧꯋꯦ ꯊꯥ ꯑꯍꯨꯝ ꯃꯔꯤ ꯂꯩꯔꯀꯥꯟꯗ ꯑꯃꯨꯛ ꯍꯧꯒꯗꯕ ꯃꯥꯜꯂꯦ ꯑꯣꯒꯁ ꯁꯦꯞꯇꯦꯝꯕꯔ ꯑꯣꯛꯇꯣꯕꯔ ꯍꯥꯎꯗꯤ
ꯑꯦ ꯂꯧ ꯑ ꯂꯧ ꯐꯧꯖꯦ ꯃꯨꯜꯂꯀꯥꯟꯗꯀꯣ
ꯍꯣꯏ ꯑꯗꯨ ꯃꯇꯝꯗ ꯏꯁꯤꯡ ꯈꯔ ꯐꯥꯔꯀꯥꯟꯗ ꯅꯨꯡꯉꯥꯏꯕꯅꯦ ꯉꯥ ꯐꯥꯕ
ꯑꯗꯨꯗ ꯑꯩꯈꯣꯏꯗꯤ ꯉꯥꯒꯁꯦ ꯐꯥꯕ ꯍꯩꯇꯕꯅꯤꯅ ꯍꯩꯕ ꯍꯥꯏꯁꯦ ꯋꯥꯁꯤꯡ ꯄꯣꯗꯔ ꯕꯦꯛ ꯑꯟ ꯑꯃ ꯂꯧꯔꯒꯅꯦ ꯇꯨꯔꯦꯟ ꯄꯨꯂꯞ ꯊꯥꯗꯕꯗꯣ ꯑꯗꯨ ꯃꯉꯥꯏ
ꯑꯗꯨ ꯍꯟꯗꯛ ꯑꯩꯈꯣꯏ ꯈꯨꯟ ꯑꯩꯈꯣꯏ ꯑꯩꯈꯣꯏ ꯁ꯭ꯋꯥꯏꯗ ꯂꯥꯛꯑꯣꯅꯦ ꯂꯥꯑꯣꯅꯦ ꯂꯨꯄꯥ ꯂꯤꯁꯤꯡ ꯇꯔꯥ ꯂꯤꯁꯤꯡ ꯇꯔꯥ ꯄꯨꯔꯒ ꯂꯥꯑꯣ
ꯑꯗꯨ ꯁꯨꯃꯥꯏꯅ ꯇꯧꯔꯒꯗꯤ ꯑꯃꯨꯛ ꯐꯥꯗ‌ꯦꯕꯀꯣ
ꯍꯣꯏ ꯑꯗꯨ ꯅꯠꯇꯕꯤꯗ ꯀꯩ ꯍꯥꯏꯁꯤꯔꯥ ꯏꯁꯤꯡ ꯇꯨꯔꯦꯟ ꯃꯆꯥ ꯃꯆꯥꯒꯨꯝꯕꯗꯤ ꯑꯈꯣꯏ ꯁꯤꯃꯦꯟꯅꯁꯨ ꯐꯥꯕ ꯌꯥꯏꯌꯦ
ꯁꯤꯃꯦꯟꯅꯥ
ꯍꯣꯏ ꯁꯤꯃꯦꯅ ꯉꯥꯕꯨꯗꯤ ꯃꯆꯥ ꯃꯆꯥꯕꯨꯗꯤ ꯁꯤ ꯑꯗꯨ ꯑꯆꯧꯕꯗꯤ ꯁꯤꯗꯤ ꯁꯤꯗꯦꯕꯀꯣ ꯑꯗꯨ ꯉꯥꯎꯋꯤꯕꯀꯣ ꯃꯀ‌ꯣꯛ ꯉꯥꯎ ꯃꯥꯜꯂꯦ
ꯑꯁ ꯁꯤꯃꯦꯟ ꯕꯦꯒ ꯄꯨꯂꯞ ꯊꯥꯗꯗꯨꯏꯔꯥ ꯍꯥꯏꯖ‌ꯦ
ꯍꯣꯏ ꯅꯍꯥꯟ ꯑꯩ ꯑꯩꯈꯣꯏ ꯊꯕꯛꯐꯝꯗ ꯕꯀꯣ
ꯎꯝ
ꯁꯤꯃꯦꯟ ꯕꯦꯒ ꯑꯃ ꯊꯥꯗꯔꯒ ꯉꯥꯍꯥꯛ ꯂꯩꯔꯒ ꯉꯥꯁꯦ ꯁꯤꯃꯦꯟꯁꯨ ꯀꯦꯃꯤꯀꯦꯜ ꯈꯔ ꯌꯥꯎꯋꯤꯗꯅꯀꯣ ꯑꯗꯨꯒꯤ ꯉꯥꯁꯦ ꯉꯥꯎꯕ ꯃꯥꯜꯂꯦ
ꯁꯨꯔꯌꯥ ꯀꯩꯅꯣ ꯋꯥꯁꯤꯡ ꯄꯥꯎꯗꯔ ꯕ꯭ꯂꯤꯆꯤꯡ ꯄꯥꯎꯗꯔꯗꯨ ꯌꯥꯗꯕꯅꯤꯅ ꯑ ꯁꯤꯃꯦꯟ ꯇꯧ ꯌꯥꯔꯦꯅꯦ ꯑꯗꯨꯗꯤ
ꯍꯣꯏ ꯉꯥ ꯃꯆꯥ ꯃꯆꯥꯕꯨꯗꯤ ꯁꯤꯌꯦ ꯑꯗꯨ ꯉꯥ ꯑꯆꯧꯕ ꯑꯆꯧꯕꯗꯤ ꯁꯤꯗꯦꯕꯀꯣ
ꯎꯝ
ꯑꯗꯨ ꯉꯥꯎꯔꯒ ꯂꯥꯏꯔꯀꯥꯟꯁꯤꯗ ꯈꯨꯠꯅ ꯑꯗꯨꯝ ꯐꯥꯕ
ꯑ ꯉꯥ ꯉꯥ ꯁꯤꯕ ꯍꯥꯏꯁꯦ ꯕ꯭ꯂꯤꯆꯤꯡ ꯄꯥꯎꯗꯔꯒꯨꯝꯅ ꯑꯗꯨꯝ ꯑꯥ ꯂꯥꯞꯅ ꯏꯁꯤꯡ ꯇꯞ ꯇꯥꯕ ꯐꯥꯎ ꯑꯗꯨꯝ ꯁꯤꯈ꯭ꯔꯕ ꯗꯤꯁꯇꯦꯟꯁ‌ꯦ ꯂꯥꯞꯄ꯭ꯔꯕ ꯃꯣꯏ ꯄꯋꯥꯔꯗꯣ
ꯌꯥꯝꯅ ꯆꯠꯇꯕ ꯃꯥꯜꯂꯤꯅꯦ
ꯎ
ꯃꯈꯣꯏ ꯇꯧꯕꯗꯨ ꯃꯤꯇꯔ ꯆꯥꯝꯉꯥ ꯆꯥꯝꯃꯔꯣꯝꯗꯤ ꯁꯨꯒꯗ꯭ꯔꯥ
ꯑ ꯑꯗꯨꯗ ꯑꯃ ꯑꯁ ꯃꯥꯡ ꯃꯥꯡꯉꯤꯗꯀꯣ ꯑꯗꯨꯏ ꯁꯔꯨꯛ ꯑ
ꯎꯝ ꯃꯣꯏ ꯑꯃꯨꯛ ꯇꯧꯒꯦꯅ ꯍꯥꯏꯕ ꯑꯩ ꯑꯁꯤꯒꯨꯝꯕꯗꯤ ꯃꯊꯪꯗꯤ ꯇꯧꯍꯜꯂꯣꯏꯅ ꯑꯩꯩꯅ ꯇꯧꯍꯟꯕ
ꯑꯥ
ꯃꯣꯏꯅ ꯍꯥꯏꯗꯤꯀꯣ ꯉꯥꯕꯨꯗꯤ ꯁꯤꯔꯣꯏ ꯉꯥꯎꯒꯅꯤꯗꯤ ꯍꯥꯏꯕꯅꯦꯕꯀꯣ ꯑꯗꯨ ꯊꯥꯗꯔꯒ ꯉꯥꯍꯥꯛ ꯂꯩꯔꯒ ꯉ